ꯎꯝ ꯅꯨꯡꯉꯥꯏꯔꯤꯕ꯭ꯔꯣ
ꯉꯉꯥꯏꯔꯤꯦ ꯂꯪꯗꯤ
ꯉꯉꯔꯤꯌꯦꯌꯦ
ꯍꯥꯟꯅ ꯂꯩꯐꯝꯅ ꯑꯗꯨꯝ ꯂꯩꯔꯤꯕꯣ
ꯂꯩꯕꯤ
ꯎ ꯀꯩ ꯗꯉꯔ ꯐꯥꯎ ꯂꯒꯦꯗ
ꯑꯣ ꯑꯩ ꯖꯨꯟ ꯖꯨꯂꯥꯏ ꯖꯨꯂꯥꯏ ꯐꯥꯎ ꯂꯩꯒꯦꯅꯤ
ꯆꯂꯥꯏ ꯄꯥꯎ
ꯑ
ꯎꯝ ꯑꯗꯨꯜꯜꯗꯤ ꯀꯥꯖꯝꯨꯟ
ꯑ ꯆꯂꯣ ꯗꯒꯤ ꯑꯩ ꯍꯥꯟꯅꯒꯤ ꯌꯨꯝ ꯌꯨꯝꯗ ꯆꯠꯀꯅꯤ ꯑꯗꯨꯒ ꯑꯃꯨꯛꯀꯣꯟꯅ ꯈꯜꯂꯒ ꯑ ꯌꯨꯝꯗ ꯆꯠꯂꯒ ꯀꯣꯟꯅ ꯈꯟꯅꯔꯒ ꯑꯃꯨꯛ ꯀꯩꯀꯩ ꯇꯧꯕ ꯌꯥꯕ꯭ꯔꯥꯗꯣ ꯇꯧꯔꯅꯤ
ꯎꯝ ꯑ ꯏꯩꯅ ꯀꯥꯕꯅ ꯀꯥꯏ
ꯍꯥꯥ
ꯌꯕ ꯀꯥꯎꯈ꯭ꯔꯦꯕꯃꯣ
ꯑꯩꯔꯣ ꯑ ꯅꯤꯡꯀ ꯀꯨꯝꯕ ꯔꯣꯝ ꯀꯇꯥꯔ ꯂꯩ ꯏꯒ ꯑ ꯀꯇꯥꯔ
ꯅ ꯃꯤ ꯀꯌꯥꯂ ꯑꯣꯏꯕ ꯊꯗ
ꯑꯩꯅ ꯍꯧꯖꯤꯛ ꯂꯩꯕ ꯍꯣꯁꯇꯦꯜ ꯂꯩꯔꯣ
ꯍ
ꯃꯤꯗ ꯃꯤꯗ ꯐꯤꯐꯇꯤꯟ ꯃꯣꯏꯅ ꯂꯩꯕ ꯃꯥꯜꯂꯦ ꯁꯤꯛꯁꯇꯤꯟ ꯃꯥꯏꯅ ꯇꯔꯥ ꯇꯔꯦ ꯇꯔꯥ ꯇꯔꯨꯛ ꯃꯥꯏꯅ
ꯎꯝ ꯎꯝ ꯆꯥꯛꯇꯤ ꯂꯣꯏꯔ ꯑꯗꯨꯝ ꯆꯥꯃꯤꯟꯅꯕ꯭ꯔꯥ
ꯑꯥ ꯆꯥꯛꯇ ꯃꯣꯏ ꯃꯤ ꯑꯅꯤ ꯑꯅꯤ ꯆꯥꯕ ꯌꯥꯎꯋꯦ ꯑꯗꯨ ꯑꯍꯨꯝ ꯄꯨꯟꯕꯁꯨ ꯌꯥꯎꯋꯦ
ꯎꯝ ꯏꯟꯖꯥꯡꯁ ꯍꯥꯎꯕ꯭ꯔꯥ
ꯩꯅ ꯏꯟꯁꯥꯡꯂꯣ ꯑꯩꯈꯣꯏꯅ ꯊꯣꯡꯕꯅꯦꯅ ꯍꯥꯎꯋꯦꯗ ꯏꯁꯥ ꯏꯁꯥꯅ ꯊꯣꯡꯖꯕꯅꯤꯅ
ꯑꯣ ꯅꯣꯏ ꯅꯣꯏ ꯅꯨꯡꯁꯥ ꯅꯨꯡꯁꯥ ꯊꯣꯡꯕ꯭ꯔ
ꯑꯧ ꯏꯁꯥꯥꯟ ꯏꯁꯥꯅ ꯊꯣꯡꯉꯦ
ꯎꯝ ꯍꯥꯏꯗꯤ ꯃꯣꯏ ꯃꯣꯏꯅ ꯄꯤꯕ꯭ꯔꯥ ꯈꯟꯕ
ꯑꯣ ꯑꯩꯈꯣꯏ ꯏꯁꯥ ꯏꯁꯥꯅ ꯊꯣꯡꯖꯩ
ꯎꯝ
ꯑꯗꯨꯗꯤ ꯍꯥꯎꯔꯅꯤ
ꯑꯩꯈꯣꯏꯗ ꯆꯥꯅꯤꯡꯕꯗꯤ ꯊꯣꯡꯉꯤꯗꯅ ꯑꯗꯨꯒꯤ ꯑꯗꯨꯝ ꯍꯥꯎꯋꯦ ꯅ ꯀꯔ ꯍꯥꯏꯇꯂ ꯍꯒ
ꯑꯩ ꯑꯦꯁꯦ ꯎ ꯀꯩꯅꯣꯗ ꯂꯤꯡꯒꫭꯜꯗ ꯂꯩ
ꯑꯣ ꯅꯍꯥꯟ ꯄꯨꯟꯁꯤꯂꫭꯛ ꯅꯍꯥꯟ ꯑꯗꯨ ꯑꯗꯥꯏꯗ ꯂꯥꯛꯑꯃꯅꯤ ꯑꯩꯈꯣꯏꯗꯣ
ꯎꯝ ꯃꯣꯏꯗꯣ ꯐꯪꯕ꯭ꯔꯥ ꯌꯨꯝꯕꯣꯔꯥꯗꯣ ꯐꯪꯕ꯭ꯔꯥ
ꯀꯔꯤ ꯌꯨꯝꯕ꯭ꯔꯥꯔꯣ ꯑꯣ ꯐꯪ ꯑ ꯐꯪꯈ꯭ꯔꯦ ꯏꯃꯥꯟꯅꯕ ꯑꯃꯅ ꯊꯤꯕꯤꯔꯒ ꯌꯦꯡ ꯚꯤꯂꯦꯖꯇ ꯏꯃꯥꯟꯅꯕ ꯑꯃ ꯂꯩꯕꯅꯦꯕ
ꯎꯝ
ꯑꯗꯨꯨ ꯇꯧꯔꯒ ꯃꯩ ꯐꯪꯈ꯭ꯔꯦ
ꯎꯝ ꯑꯩꯗꯣ ꯁꯤꯒꯤ ꯂꯩꯀꯥꯏ ꯀꯨꯏꯅ ꯂꯩꯇꯕꯤꯒꯤꯕ ꯋꯥ ꯄꯖꯨ ꯊꫭꯛꯇꯦꯕ ꯑꯩꯁꯨ ꯈꯪꯗꯦꯕ
ꯍ ꯀꯩꯁꯨ ꯍꯥꯏꯒꯦꯗ ꯃꯣꯏꯒꯤ ꯏꯃꯥꯔꯖꯦꯟꯁꯤ ꯑꯣꯏꯕꯒꯤ ꯍꯪꯉꯛꯄ ꯑꯩꯅ ꯅꯪ ꯂꯩꯕꯗꯨꯗ ꯑꯗꯨꯝ ꯈꯪꯉꯝꯒꯗ꯭ꯔꯅ ꯍꯪꯕ
ꯎꯝ ꯑꯩꯁꯨꯨ ꯔꯟꯗ ꯂꯩꯗꯤ ꯑꯍꯕ ꯌꯥꯔ
ꯑ
ꯎꯝ
ꯀꯃꯥꯏ ꯀꯃꯥꯏꯅ ꯂꯩꯔꯤꯒꯦ ꯀꯔꯤ ꯀꯔꯤ ꯇꯝꯗꯔꯤꯒꯦ ꯃꯈꯥꯗꯤ
ꯑꯦ ꯃꯈꯥ ꯈꯥꯡꯗꯦꯅꯦ ꯀꯩꯅꯩꯅꯣ ꯇꯋꯥꯕꯨꯇꯔꯦ
ꯑꯗꯨ ꯃꫭꯏꯗꯨ ꯃꯇꯝ ꯆꯆꯥꯥ ꯅꯥꯏꯅ ꯂꯥꯛꯑꯗꯤ ꯑꯃ ꯑꯦꯛꯖꯥꯝꯒꯁꯨ ꯌꯥꯎꯒꯗꯕ ꯌꯥꯎꯁꯨ ꯌꯥꯎꯍꯧꯗ꯭ꯔꯦ ꯅꯣꯏꯗꯣ
ꯎ ꯀꯃ ꯆꯂꯥꯏꯕ ꯀꯣ
ꯑꯣ
ꯌꯨꯝꯗ ꯂꯥꯏꯕꯨꯒꯤ ꯊꯕꯛꯁꯨ ꯈꯔ ꯌꯥꯕꯅꯤ ꯆꯠꯊꯣꯛꯄꯗꯣ
ꯐꯔꯛ ꯇꯥꯔꯒ
ꯎꯝ ꯅꯗ ꯇ ꯀꯌꯥꯃꯥꯏ ꯀꯍꯒ
ꯆꯂꯣ
ꯑꯣꯏ
ꯒ꯭ꯌꯥꯁ ꯃꯁꯥ ꯃꯁꯥ ꯄꯣꯔꯛꯑꯦ ꯑꯗꯨꯒ ꯑꯗꯨ ꯁꯝꯅ ꯣꯔꯥꯑꯒ ꯊꯣꯡꯈ꯭ꯔꯅꯤ ꯀꯅꯣꯇ ꯃꯍꯥꯛꯀ
ꯎꯕꯗꯕꯨꯖꯥꯅ ꯂꯩꯔꯦ
ꯑ ꯕꯖꯥꯔꯗ ꯂꯩꯌꯦ ꯑꯗꯨꯒ ꯇꯥꯛꯌꯦꯜꯗꯒꯤ ꯂꯩꯕꯁꯨ ꯌꯥꯎꯋꯦ
ꯎꯝ ꯃꯕꯨꯖꯅ ꯇꯗ ꯎꯝ
ꯑꯗꯨꯝ ꯃꯣꯏꯗꯣ ꯆꯥꯛ ꯊꯣꯡꯉꯦ ꯆꯥꯔꯦ ꯇꯨꯝꯃꯦ ꯑꯗꯨꯝ ꯕꯤꯠ ꯂꯩꯇꯕꯗ
ꯀꯂ ꯀ ꯑꯦꯕ ꯆꯠꯇꯄꯥ ꯃꯥ ꯀꯥꯁ ꯇꯨꯁꯨ
ꯎꯝ
ꯆꯂꯕ ꯁꯕꯒꯤ
ꯀꯣꯏꯕ ꯆꯠꯂꯣꯅꯦ
ꯑꯣ
ꯑꯗꯨꯗ ꯃꯥꯅꯒꯤꯒꯣ ꯂꯗ ꯑꯗꯨꯝ ꯀꯣꯏꯜꯕ ꯆꯠ ꯀꯌꯥꯃꯦ
ꯎꯝ ꯑꯩꯈꯣꯏ ꯕꯖꯥꯔꯄ ꯈꯣꯠꯄ ꯅꯨꯡꯉꯥꯏ ꯑꯗꯣ ꯎꯝ ꯄꯨꯡ ꯌꯥꯝꯅꯗꯤ ꯌꯥꯗ ꯁꯇꯔꯗꯦ ꯁꯟꯗꯦꯒꯨꯝꯕ ꯌꯥꯌꯦ ꯑꯗꯨ ꯑꯩꯈꯣꯏꯅ ꯂꯣꯟꯅ ꯂꯣꯟꯅ ꯊꯣꯛꯄ
ꯑꯣꯝ
ꯗꯨꯀꯥꯟꯒꯕ ꯑꯗꯨ ꯊꯣꯛꯄ ꯌꯥꯏꯌꯦ ꯕꯖꯥꯔꯒꯨꯝꯕꯗꯣ ꯃꯣꯏꯅ ꯁꯦꯇꯔꯗꯦ ꯁꯟꯗꯦ ꯈꯤꯇꯪ ꯊꯣꯛꯑꯣ ꯍꯥꯏꯕ ꯑꯗꯨꯃꯥꯏꯅ ꯑꯗꯣ ꯏꯃꯥꯔꯖꯦꯟꯁꯤ ꯂꯩꯔꯒꯕꯨꯗꯤ ꯆꯠꯂꯣ ꯈꯣꯠꯂꯣ ꯑꯗꯨꯝꯉꯥꯏꯌꯦ ꯍꯥꯏꯖꯤꯟꯅꯔꯒ ꯑꯗꯨꯝ ꯆꯠꯄ ꯑꯩꯈꯣꯏꯗꯣ
ꯃꯣꯏꯗꯣ ꯌꯥꯝ ꯌꯦꯁꯤꯟꯕ꯭ꯔꯣ
ꯑ ꯌꯦꯡꯕꯥꯕꯤ ꯌꯥꯅ ꯌꯦꯡꯕꯗꯤ ꯑꯣꯏꯗꯤ ꯍꯥꯏ ꯐ ꯑꯣ ꯑꯁꯤꯗ ꯃꯤ ꯑꯃꯅ ꯀꯧꯔꯦ ꯑꯩꯗꯣ ꯑꯃꯨꯔꯛ ꯆꯠꯀꯦ ꯍꯣꯔꯦꯟ ꯅꯨꯃꯤꯗꯥꯡ ꯑꯃꯨꯛ ꯇꯧꯔꯛꯀꯦꯀꯣ
ꯑꯣ ꯑ ꯎ